ꯋꯥꯐ
ꯍꯜꯂꯣ ꯇꯥꯕ꯭ꯔꯣ
ꯇꯥꯏꯌꯦ ꯇꯥꯏꯌꯦ
ꯀꯩꯗꯧꯔꯤꯒꯦ
ꯎꯝ ꯌꯨꯝꯗ ꯑꯆꯥꯄꯣꯠ ꯈꯔ ꯄꯨꯔꯦꯅ ꯆꯥꯒꯦꯅ ꯁꯥꯏ ꯁꯥꯟꯅꯔꯤꯕꯣ
ꯎꯝ ꯁꯥꯏꯗ ꯁꯥꯏꯗ ꯇꯧꯔꯤꯗ ꯃꯁꯤꯁꯤ ꯐꯔ ꯁꯥꯔꯦ
ꯁꯥꯏ
ꯎꯝ
ꯕꯨꯖꯤꯌꯥ ꯍꯥꯎꯏꯅ ꯍꯦ
ꯎ ꯅꯣꯏꯗꯤ ꯀꯔꯤ ꯑ ꯍꯧꯖꯤꯛꯀꯤ ꯅꯣꯏꯅ ꯂꯩꯔꯤꯗꯨꯗꯤ ꯐꯃꯨꯡꯗꯤ ꯎꯒꯤ ꯄꯤꯕ꯭ꯔꯥ ꯅꯠꯇ꯭ꯔꯅ ꯌꯣꯠꯀꯤ ꯄꯤꯕ꯭ꯔꯥ
ꯌꯣꯠꯀꯤꯅꯦ ꯌꯣꯠꯀꯦ
ꯐꯩꯗꯤ ꯌꯨꯠ
ꯎꯝ ꯌꯣꯠꯀꯤ ꯐꯩꯌꯦ
ꯎꯖꯤꯗꯤ ꯌꯥꯗꯦ ꯃꯥ ꯉꯇꯅꯤ
ꯈꯤꯇꯪ ꯂꯦꯡꯕ ꯈꯣꯠꯄ ꯌꯥꯗꯦꯕ ꯎꯗꯨꯗꯤ ꯀꯔꯥꯏ ꯀꯤ ꯀꯥꯈꯤ ꯀꯥꯈꯤ ꯀꯥ
ꯉꯁꯤꯅ ꯈꯨꯁꯥꯥꯛꯅꯦꯝꯃ ꯏꯂꯨꯜꯂꯨꯗꯧ ꯑꯃ ꯇꯧ ꯈꯨꯁꯥꯗ
ꯌꯥꯝ ꯃꯈꯥꯗ ꯈꯤ ꯊꯥꯔꯒ ꯍꯤꯞꯄꯤꯅꯦ
ꯎꯝ
ꯍꯥꯏ ꯈꯨꯁ ꯉꯁꯤꯗꯤ ꯕꯣꯟ ꯑꯊꯦꯡꯕ ꯂꯩ ꯑꯊꯦꯡꯕꯗ ꯑꯣꯏꯔꯝꯅꯤ ꯑꯉꯟꯕ ꯂꯩꯔꯝꯃꯣꯏꯅꯦ ꯑꯉꯟꯕ
ꯃꯥꯅꯦ ꯉꯁꯤꯗꯤ ꯕꯣꯠ ꯑꯊꯦꯡꯕꯗꯏꯅꯦ
ꯎꯝ ꯕꯔꯣꯀꯥꯏ
ꯑꯗꯨꯅꯦ ꯑꯃꯦꯔꯤꯀꯥꯗꯧꯗ ꯕꯣꯟ ꯃꯇꯝꯗ ꯌꯦꯡꯐꯝ ꯈꯪꯗꯦꯅꯦ
ꯎꯝ ꯑꯃꯦꯔꯤꯀꯥꯁꯦ ꯁꯥꯁꯨ ꯁꯥꯕꯅꯦꯅ ꯃꯣꯏ ꯍꯥꯏꯗ꯭ꯔꯦꯁꯟ ꯕ꯭ꯔꯦꯛꯀ ꯄꯤꯕꯗꯣ
ꯎꯝ
ꯍꯥꯏꯗꯔꯦꯁꯟ ꯕ꯭ꯔꯦꯛ ꯑꯅꯤ ꯑꯅꯤꯔꯛ ꯑꯅꯤꯔꯛ ꯑꯅꯤ ꯄꯤꯗꯣ ꯃꯦꯁ ꯑꯃꯗ
ꯎꯝ
ꯑꯃꯥ ꯆꯦꯜꯁꯤꯅ ꯂꯧꯕꯒꯤ ꯀꯨꯝꯒꯤꯗꯣ
ꯎꯝ
ꯑꯨꯝ ꯏꯟꯗꯤꯌꯥꯗꯥꯒ ꯑꯝꯛꯇꯪ ꯇꯥꯔꯛꯑꯗꯤ ꯋꯥꯜꯀꯞꯁꯦ ꯑꯣꯏꯗꯤ ꯑꯣꯏꯔꯔꯣꯏ
ꯑꯈꯣꯏ ꯌꯦꯡꯕ ꯅꯪ ꯉꯧꯒꯗ ꯃꯥꯟꯗꯦꯗ
ꯅꯪꯉꯔꯣꯏꯗ ꯀꯥꯏꯗꯩꯅꯣ ꯀꯃꯥꯏ ꯅꯪꯗꯣꯏ
ꯎꯝ
ꯍꯥꯥ
ꯆꯠꯅꯤꯡꯗ꯭ꯔꯣ
ꯀꯔꯤ
ꯀꯤꯍꯣꯝ ꯆꯥꯕ ꯆꯠꯄ ꯃꯇꯝꯅꯦ ꯆꯠꯅꯤꯡꯗ꯭ꯔꯣ
ꯆꯠꯇꯣꯏꯅꯦ ꯆꯠꯇꯣꯏꯅꯦ ꯑꯩ ꯌꯨꯝꯗ ꯍꯌꯦꯡ ꯆꯠꯄ ꯌꯥꯏ ꯑꯗꯨꯗ ꯈꯔ ꯆꯠꯂꯨꯅꯤ
ꯑꯣ ꯅꯣꯏ ꯌꯨꯝ ꯀꯔꯣꯝ ꯅꯥꯀꯟꯗꯩꯅꯣ
ꯁꯦꯛꯃꯥꯏꯗꯣ ꯊꯧꯕꯥꯜ ꯑꯩ ꯌꯥꯏ ꯄꯣꯝꯒꯤ ꯁꯦꯡꯃꯥꯏꯗꯨꯣ
ꯑꯣ
ꯌꯨ ꯊꯩꯅꯤ
ꯑꯁ ꯑꯗꯨꯗꯤ ꯑꯝ ꯀꯩꯅꯣꯔꯣꯝꯗꯥ ꯆꯥꯎꯆꯣ ꯀꯩꯅꯣ ꯁꯥꯔꯝ ꯔꯣꯝꯗꯥ ꯆꯠꯂ ꯆꯥꯎꯆꯣ ꯀꯩꯅꯣ
ꯁꯥꯔꯝꯂꯣꯝꯗ ꯌꯥꯏ ꯑꯩꯈꯣꯏ ꯁꯥꯔꯝꯂꯣꯝꯗ ꯑꯩꯈꯣꯏ ꯆꯠꯄꯨꯗꯤ ꯆꯠꯂꯦ ꯑꯗꯣ ꯁꯥꯔꯝꯂꯣꯝꯗꯅ ꯃꯤ ꯐꯖꯥꯅ ꯆꯤꯜꯂꯤꯗꯅ
ꯎꯝ
ꯑꯈꯣꯏ ꯗꯣꯝ ꯃꯔꯤꯡ ꯈꯨꯜ ꯂꯩꯕ
ꯑꯣ
ꯃꯣꯏ ꯑꯗꯨ ꯑꯗꯨꯗ ꯊꯥꯏꯕ ꯃꯣꯏꯗꯨ ꯐꯖꯅ ꯑꯗꯥ ꯑ ꯑꯗꯨꯃꯥꯏꯟ ꯇꯧꯔꯒ ꯃꯣꯏ ꯇ‌ꯣꯡꯕꯅꯦ ꯏꯪꯅ ꯆꯤꯛꯅ ꯑꯗꯨꯃꯥꯏꯅ ꯆꯥꯏꯅ‌ꯦ
ꯑꯣ ꯑꯗꯨꯗꯨꯗꯤ ꯐꯩꯅ‌ꯦ ꯏꯪ ꯆꯤꯛꯅꯀꯣ
ꯌꯥꯟ ꯇꯅ
ꯎꯝ ꯁꯪ ꯃꯆꯥ ꯑꯃꯒ ꯂꯩꯕꯗꯨꯗꯨꯒ ꯐꯌꯥꯝ ꯐꯝꯃꯒ
ꯑꯗꯨꯅꯦ
ꯇꯥꯡ ꯇꯥꯡꯉꯅꯦ ꯍꯧꯖꯤꯛꯇꯤ
ꯇꯥꯛꯉꯦ ꯐꯖꯅ ꯇꯥꯛꯉ ꯑ ꯀꯤꯍꯣꯝ ꯄꯟꯇꯥꯡꯉꯦ
ꯆꯥꯃ ꯑꯅꯤ ꯇꯧꯕ ꯑꯍꯨꯝ ꯇꯧꯕ ꯇꯧꯋꯤꯅꯦ ꯑ ꯍ‌ꯣꯡꯁꯨ ꯍ‌ꯣꯉꯛꯈꯤꯅꯤ
ꯍꯣꯡꯉꯛꯀꯦꯅꯤ ꯀꯗꯥꯥꯏꯗꯒꯤꯦ ꯌꯥꯗꯦꯗ ꯑꯗꯨꯅꯦ ꯀꯔꯤ ꯃꯇꯝ ꯃꯇꯝ ꯅꯠꯇꯕꯗ ꯄꯨꯊꯣꯛꯑꯗꯤ ꯐꯒꯗꯕ
ꯎꯝ ꯎꯝ
ꯁꯤꯗ ꯄꯨꯂꯞ ꯄꯨꯊꯣꯛꯑꯅꯦ ꯑꯗ ꯃꯣꯏꯁꯨ ꯄꯨꯜꯂꯞ ꯃꯥꯡꯃꯤꯟꯅꯗꯕꯅꯦꯕ ꯅꯠꯇ꯭ꯔꯣ
ꯃꯥ ꯃꯥ
ꯈꯤꯇꯪ ꯀꯥꯟ ꯀꯔꯒ ꯄ‌ꯣꯠꯁ‌ꯦ ꯁꯝꯅ ꯍꯥꯏꯏꯗ ꯌꯣꯡꯆꯥꯛꯀꯁꯦ ꯑꯍꯥꯟꯕꯗꯗꯤ ꯇꯥꯡꯗ‌ꯣꯏꯅꯤ ꯅꯇ꯭ꯔ‌ꯣ ꯉꯥꯗꯩꯅ‌ꯦꯟ ꯇꯥꯡ ꯌꯣꯡꯆꯥꯛꯁꯤ
ꯇꯥꯡꯉꯤꯅꯤ ꯀꯩꯅꯣ ꯑꯦ ꯂꯨꯞ ꯂꯨꯄꯥ ꯆꯥꯝꯃꯒꯤ ꯑꯃꯔ ꯑꯅꯤꯔꯒ ꯇꯧꯔꯝꯃꯤꯅꯤꯍ‌ꯦ
ꯑꯗꯨꯅꯦ ꯑꯥ ꯃꯔꯨꯒ ꯐꯖꯔꯗꯤ ꯆꯥꯃ ꯌꯥꯡꯈꯩ ꯌꯥꯡꯈꯩꯐꯥꯎ ꯄꯤꯅꯔꯤꯅꯦꯕ
ꯑꯗꯨ ꯑꯗꯨ
ꯎꯝ ꯑ ꯇꯥꯡꯕꯕꯁꯤ ꯐꯅ ꯇꯥꯡꯉꯦ ꯆꯦꯡꯒꯨꯝꯒꯕꯁꯤ ꯌꯦꯡꯉꯨꯗꯅ
ꯎꯝ ꯆ‌ꯩꯡꯒꯨꯝꯗꯤ ꯑꯗꯨꯝ ꯇꯥꯡꯅꯤ ꯌꯥꯔꯣꯏ
ꯎꯝ ꯆꯦꯡꯒꯨꯝ ꯐꯥꯟꯗꯨꯝ ꯇꯥꯡꯏ ꯃꯣꯏ ꯑꯃ ꯆꯨꯝꯅꯒꯤ ꯊꯥꯕ ꯑ‌ꯣꯏꯒ‌ꯦꯔ ꯑꯃꯥ ꯑ‌ꯣꯏꯒ‌ꯦꯔ ꯑꯗꯣ ꯃꯥꯍꯥꯎ ꯃꯍꯥꯎ ꯄꯖꯟ ꯈꯦꯠꯅꯩꯀꯣ
ꯑꯦ ꯃꯍꯥꯎꯗꯤꯕꯣ ꯑꯩꯗꯤ ꯅꯥꯔꯦꯟꯗꯨꯅ ꯏꯟꯅ ꯍꯦꯜꯂꯤꯕꯣ ꯅꯣꯏ ꯆꯦꯡꯒꯨꯝ ꯑꯊꯥꯕ ꯁꯨꯛꯆꯥ ꯆꯥꯅꯤꯡꯗꯦꯕ
ꯑꯗꯨꯗꯨꯒ ꯑꯁ ꯀꯥꯡꯍꯧꯗꯪ ꯆꯥꯔꯣ ꯉꯥ ꯍꯟꯇꯪꯅ ꯊꯣꯡꯉꯁꯨꯕꯣ
ꯎꯝ ꯅꯞ ꯅꯞ ꯂꯥꯎꯅ ꯑꯗꯨꯅꯦ ꯍꯥꯎꯋꯦꯕ ꯎꯝ
ꯑꯥ ꯑꯩ ꯌꯦꯟ ꯆꯥꯗ ꯆꯎꯗꯤ ꯆꯦꯡꯒꯨꯝ ꯑꯣꯏꯅ ꯆꯥꯖꯒꯦꯕꯨ
ꯆꯥꯗꯔꯒꯦꯕ ꯍꯥꯏꯌꯨ ꯁꯣꯏꯍ ꯑꯩ ꯑꯩ ꯌꯥꯝ ꯄꯥꯝꯕ ꯑꯃ ꯂꯩꯌꯦ ꯊꯔꯣꯏꯁꯦ
ꯍꯥꯏ ꯊꯔꯣꯏꯁꯦ ꯎꯝ ꯆꯥꯗ
ꯑꯣ ꯁꯤ ꯑꯩꯅ ꯑꯃꯨꯛ ꯊꯔꯣꯏꯁꯤꯗꯤ ꯐꯅ ꯂꯧꯈꯠꯂꯦ ꯉꯃꯤꯅꯥ
ꯂꯩꯌꯦ ꯃꯤ ꯊꯑꯣꯏꯅ ꯑꯩꯈꯣꯏ ꯑꯩꯈꯣꯏ ꯃꯥꯏꯅ ꯆꯥꯎꯥꯕꯖꯦ ꯑꯣꯔ ꯀꯣꯝꯄꯥꯛ ꯀꯣꯝꯄꯛꯅ ꯃꯣꯏ ꯆꯥꯏ ꯊꯥꯔꯣꯏꯁꯦ
ꯎ ꯑꯗꯨꯅꯦ ꯀꯩꯅꯣꯒꯤ ꯅꯣꯡꯒ ꯈꯔ ꯆꯨꯕ ꯍꯧꯔꯛꯄꯒꯤ ꯍꯧꯖꯤꯛ ꯃꯇꯝꯕꯨꯗꯤ ꯈꯤꯇꯪ ꯍꯦꯟꯇꯣꯛꯑꯦ ꯂꯧꯒ ꯇꯧꯅꯗ꯭ꯔꯤꯕꯒꯤ ꯇꯥꯏꯃꯤꯡ ꯈꯨꯟꯕ ꯆꯠꯇꯄꯅꯦ ꯂꯧꯕꯛꯁꯤꯗ
ꯎꯝ
ꯃꯗꯨꯒꯥ ꯈꯨꯜꯂꯨꯔꯒ ꯍꯜꯂꯛꯑꯒ ꯇꯤꯡꯖꯜꯂꯅꯤ ꯅꯨꯃꯤꯠ ꯅꯣꯡꯃ ꯇꯤꯡꯉꯒ ꯆꯥꯕꯁꯨ ꯌꯥꯎꯋꯦ ꯅꯤꯅꯤꯃꯨꯛ ꯇꯤꯡꯉꯒ ꯆꯥꯕꯁꯨ ꯌꯥꯎꯋꯦ ꯈꯨꯍꯥꯎꯒꯤꯁꯤꯕꯨ ꯑꯁ ꯃꯣꯔꯣꯛꯀ ꯁꯥꯇꯛ ꯇꯧꯍꯜꯂꯒꯦꯀꯣ ꯆꯤꯟꯁꯤꯗꯒ ꯆꯤꯝꯕꯥꯗꯒ ꯁꯥꯕꯒꯤ ꯁꯨꯁꯗ ꯀꯥꯃ ꯆꯨꯞ ꯍꯥꯎꯅꯤꯅꯥ
ꯑꯗꯨꯅꯦ ꯊꯔꯣꯏꯗꯤ ꯑꯗꯨꯝꯕꯨ ꯁꯥꯔ ꯆꯥꯅꯩꯀꯣ ꯊꯔꯣꯏꯒꯨꯝꯕꯁꯤꯅ ꯑꯃꯨꯛ
ꯎ ꯃꯥ ꯆꯅꯦ ꯃꯍꯥꯎꯗꯣ
ꯎꯝ ꯑꯩ ꯊꯔꯣꯏꯁꯦ ꯈꯔ ꯄꯥꯝꯕ ꯋꯥꯠꯄꯩ ꯆꯥꯗꯦ
ꯑꯣ
ꯆꯥꯕꯗꯤ ꯆꯥꯔ ꯝꯃꯦꯕ ꯑꯩꯅ ꯆꯥꯕꯗꯣ ꯍꯩꯇꯕ ꯍꯥꯏꯇꯥꯔꯦ ꯆꯣꯄꯒ ꯃꯅꯨꯡꯒꯤ ꯀꯦꯡꯕ ꯈꯣꯠꯄꯗꯣ ꯁ꯭ꯕꯗ ꯌꯥꯎꯕꯗꯣ ꯑꯗꯨ ꯍꯩꯅ ꯍꯩꯅ ꯑꯗꯨꯅ ꯑꯗꯨ ꯆꯍꯤ ꯑꯗꯨꯝ
ꯑꯗꯒꯤ ꯆꯩꯔꯥꯎꯕ ꯃꯇꯝꯁꯦ ꯆꯔ ꯃ ꯃꯇꯝ ꯁꯤꯗꯗꯤ ꯀꯩꯅꯣꯒ ꯇꯧꯋꯦꯕ ꯑꯩꯈꯣꯏꯗꯤ ꯇꯨꯔꯦꯟ ꯅꯥꯑ ꯂꯩꯔꯕꯅꯤꯅ ꯅ ꯌ ꯀꯩꯅꯣ ꯏꯗꯤ ꯇꯨꯔꯦꯅꯥ ꯃꯅꯤꯗ
ꯨꯔ ꯑꯩꯈꯣꯏ ꯇꯨꯔꯤꯅꯤ ꯁꯤꯅꯦꯅ ꯃꯖꯤ ꯁꯤꯁꯤ ꯅꯁꯦ
ꯅꯣꯏ ꯂꯣꯝꯗꯩ ꯆꯦꯜꯂꯛꯄꯗꯨꯅꯦꯕ ꯑꯩꯈꯣꯏꯅ ꯑꯩꯈꯣꯏꯅ ꯁꯤꯖꯤꯟꯅꯁꯦ ꯑꯗꯨꯗꯨꯅ ꯑꯗꯨꯒꯤ ꯀꯩꯅꯣꯗꯨꯗ ꯑꯗꯨꯝ ꯆꯩꯔꯥꯎ ꯃꯌꯥꯏꯗꯨꯗ ꯂꯥꯏ ꯊꯔꯣꯏꯏꯗ ꯈꯨꯟ ꯈꯨꯟꯁꯨ ꯆꯥꯕꯅꯤ
ꯎꯝ ꯂꯥꯏ ꯊꯔꯣꯏꯁꯦ ꯆꯩꯔꯥꯎꯕ ꯃꯃꯥꯡꯗ ꯆꯩꯔꯥꯎꯕ ꯃꯇꯨꯡꯗ ꯆꯥꯟꯅꯗꯏꯅꯦ ꯑꯗꯨꯝ
ꯆꯔꯣꯃꯥꯡ ꯆꯔꯣꯃꯒ
ꯎꯝ ꯑꯗꯨꯝ ꯆꯥꯅꯕꯅꯦꯕ ꯑꯗꯨ ꯑꯗꯨꯗꯗꯤ ꯑꯩꯗꯤ ꯄꯤꯁ ꯑꯃꯒꯨꯝꯕꯒ ꯆꯥꯏꯀꯣ ꯑꯗꯨꯗꯗꯤ ꯑ ꯋꯥ
ꯑꯗꯨ ꯅꯣꯏ ꯍꯥꯏꯗꯤ ꯁꯦꯛꯃꯥꯏꯔꯣꯝꯗꯗꯤ ꯑꯌꯥꯝꯕꯅ ꯑꯩꯈꯣꯏꯒꯤ ꯀꯩꯅꯣꯁꯦ ꯇꯧꯅꯩꯗꯅꯀꯣ ꯂꯩꯉꯣꯏ ꯆꯥꯝꯕ ꯈꯣꯠꯄ ꯑꯗꯨꯃꯥꯏꯅ ꯁ ꯇꯧꯅꯩꯗꯅꯀꯣ ꯑꯗꯨ ꯑꯗꯨ ꯑꯗꯨꯗꯣ ꯎꯝ ꯅꯣꯏꯒꯤ ꯑꯗꯨꯒꯤ ꯀꯩꯅꯣꯗꯨꯗꯗꯤ ꯇꯨꯔꯦꯟꯗꯨꯗꯗꯤ ꯑꯗꯨ ꯑꯗꯨꯋꯥꯏꯗ ꯑꯗꯨꯝ ꯇꯧꯕ꯭ꯔꯕ
ꯇꯧꯗꯦꯗ ꯇꯧꯔꯤꯁꯦ ꯑꯥ ꯍꯧꯖꯤꯛ ꯑꯁꯣꯝ ꯂꯣꯝ ꯀꯔꯤ ꯆꯤꯡ ꯂꯣꯝꯒꯤꯗ ꯇꯧꯔꯛꯄꯗꯋꯥꯏꯗꯣ ꯑꯒ ꯂꯩꯕꯥꯛ ꯍꯣꯠꯅꯔꯦꯗꯅ ꯇꯨꯔꯦꯟ ꯀꯩꯁꯨ ꯍꯧꯖ ꯑꯃꯅ ꯑꯗꯨꯋꯥꯏꯒꯤꯗꯤ ꯀꯥ ꯍꯦꯟꯅ ꯇꯧꯅꯗ꯭ꯔꯦꯕ ꯂꯩꯔꯛꯇ꯭ꯔꯃꯤꯅ
ꯑꯥ
ꯑꯗꯨꯗꯤ ꯑꯁꯣꯝ ꯂꯣꯝ ꯀꯗꯣꯝꯗꯅꯣ ꯆꯠꯅꯕꯅꯦ ꯃꯐꯝ ꯀꯗꯣꯝꯗꯅꯣ ꯂꯔꯣꯡ ꯇ꯭ꯔꯦꯟ ꯑꯁꯣꯝꯒꯤꯗ ꯈꯔ ꯈꯔ ꯆꯠꯝꯅꯦ
ꯑꯣ ꯍꯥꯏꯗꯤ ꯅ ꯑꯗꯨ ꯍꯧꯖꯤꯛ ꯏꯁꯤꯡ ꯀꯩꯅꯣꯗ ꯃꯣꯠ ꯃꯣꯠꯂꯤꯁꯦꯕ ꯃꯣꯂꯤꯖ ꯍꯥꯏꯗꯤ ꯑ ꯇꯨꯔꯦꯟ ꯏꯁꯤꯡ ꯁꯦꯡꯗ꯭ꯔꯤꯁꯦ ꯂꯩꯉꯣꯏ ꯂꯩꯉꯣꯏ ꯆꯥꯝꯃꯛꯄꯅꯤ ꯈꯣꯠꯄꯅꯤ ꯀꯥꯏꯅ ꯁꯨꯝ ꯍꯥꯏꯕ ꯍꯥꯏꯇꯥꯔꯦꯅꯦ ꯃꯣꯏꯅ ꯑꯗꯨꯗꯣ ꯅꯣꯏ ꯑꯗꯨꯋꯥꯏꯗꯨꯗꯤ ꯁꯦꯡꯕ꯭ꯔꯥ ꯅꯠꯇ꯭ꯔ ꯅꯠꯇ꯭ꯔꯒꯅ ꯀꯃꯥꯏꯅ ꯇꯧꯒꯦꯕ
ꯑꯩꯈꯣꯏꯔꯣꯝꯒꯤ ꯅꯠꯇꯦ ꯒꯥꯔꯤ ꯑꯆꯧ ꯑꯆꯧꯕ ꯃꯉ ꯦꯁꯃꯤꯅ ꯈꯨꯣꯏꯗ ꯀꯛ ꯆꯤꯡ ꯂꯣꯝꯗꯒꯤ ꯇꯥꯔꯛꯏꯃꯤꯁꯤꯅ ꯑꯗꯨ ꯦ ꯁꯤꯕꯤꯅ ꯖꯦ ꯁꯤ ꯕꯤ ꯘꯔꯤ ꯑꯆꯧ ꯑꯆꯧꯕ ꯍꯥꯏꯕ꯭ꯔꯥ ꯎꯆꯣꯡ ꯆꯪꯕꯗꯣ ꯑ ꯑꯗꯨꯅꯅꯦ ꯃꯖꯦ ꯑ ꯂꯝꯕꯤꯒꯤꯩꯗ ꯈꯥꯡ ꯂꯥꯡꯉꯝꯗ꯭ꯁꯅꯦ ꯃꯣꯏꯅ ꯀꯣꯠꯄꯒꯤ ꯇꯨꯔꯦꯟꯗ ꯊꯧꯕꯅꯤꯗꯅ
ꯑ
ꯍ ꯑ ꯏꯗ
ꯑꯣ ꯂꯝꯕꯤ ꯏꯁꯤꯡ ꯇꯨꯔꯦꯟ ꯏꯁꯤꯡꯗꯤ ꯀꯗꯥꯏꯗ ꯌꯥꯗ꯭ꯔꯦꯕ ꯁꯤ ꯁꯨꯡꯆꯟꯕ ꯁꯤꯖꯤꯟꯅꯗ꯭ꯔꯦꯉꯣ ꯑꯩꯈꯣꯏꯗꯤ ꯊꯥꯏꯅꯗꯤꯀꯣ ꯇꯔꯦꯟꯁꯤꯡ ꯊꯤꯜ ꯂꯣꯏ ꯔꯝꯃꯦꯂꯣ
ꯂꯨꯏꯌꯦ ꯑꯦꯁ ꯍꯧꯖꯤꯛ ꯑꯩꯈꯣꯏꯔꯣꯝꯒꯤ ꯅ ꯅꯠꯇꯔꯒꯥꯅ ꯑꯌꯨꯛ ꯑꯌꯨꯛꯇꯤ ꯂꯨꯏꯕ ꯑ ꯎꯨꯡ ꯑꯜꯂꯤꯒꯩ ꯑꯗꯨꯝ ꯏꯁꯤꯡꯁ ꯁꯣꯛꯆꯟꯅꯗꯣꯏꯅꯦꯕ
ꯑꯣ
ꯑꯩ ꯒꯥꯔꯤ ꯆꯪꯗ꯭ꯔꯤ ꯃꯃꯥꯡꯖꯦ
ꯑ
ꯇꯔꯦꯠ ꯅꯤꯄꯥꯜ ꯃꯈꯥꯏ ꯃꯥꯄꯜꯗ ꯅꯤꯄꯥꯜ ꯃꯈꯥꯏ ꯃꯥꯄꯜ ꯑꯗꯨꯋꯥꯏꯗꯩ ꯅ ꯍꯧꯔꯛꯑꯅꯤ ꯑꯗꯨꯗꯩꯗꯤ ꯑꯩꯈꯣꯏꯒꯤꯅ ꯑꯃꯨꯛ ꯇꯨꯔꯦꯟꯗꯣ ꯑꯩꯈꯨꯏꯅ ꯌꯥꯝꯅ ꯃꯣꯠꯄ ꯑꯣꯏꯗꯦꯕ ꯑꯐꯠꯇꯕ ꯂꯪꯊꯣꯛꯅꯗꯦꯕ
ꯑꯣ
ꯑꯗꯨ ꯐꯖꯅ ꯑꯗꯨꯝ ꯁꯤꯖꯤꯟꯅꯩꯕ
ꯑꯣ ꯑꯩꯈꯣꯏꯅ ꯑꯃꯨꯛ ꯍꯥꯏꯗꯤ ꯃꯣꯏꯅ ꯑꯗꯨ ꯆꯥꯝꯖꯜꯂꯛꯑꯕꯅꯤꯅꯀꯣ ꯍꯧꯗꯤ ꯂꯩꯉꯣꯏ ꯆꯥꯛ ꯛꯄꯅꯤ ꯈꯪꯗꯦ ꯑꯗꯩ ꯖꯤ ꯁꯤꯕꯤ ꯀꯣꯊꯔꯒ ꯂꯩꯕꯥꯛ ꯃꯌꯥꯝꯗꯣ ꯆꯦꯟꯊꯔꯛꯄꯅꯤ ꯈꯪꯗꯦ ꯁꯨꯡꯌꯥ ꯌꯥꯗ꯭ꯔꯦ ꯊꯧꯕꯥꯜ ꯇꯨꯔꯦꯜꯁꯨ ꯄꯨꯔꯥ ꯌꯥꯗ꯭ꯔꯦ
ꯌꯥꯗ ꯊꯧꯕꯥꯜꯁ ꯁꯤꯖꯤꯟꯅꯅꯕꯁꯨꯍ ꯌꯥꯥꯗ ꯊꯧꯕꯥꯜ ꯑꯗꯨꯗꯤ
ꯎꯝ ꯊꯤꯡꯖꯤꯟꯕꯁꯨ ꯌꯥꯗꯕ ꯍꯥꯏꯇꯥꯔꯦ
ꯃꯥꯅꯦ ꯑꯗꯨ ꯗꯨ ꯑꯃꯨꯛ ꯃꯕꯨꯛ ꯊꯥꯞꯄ ꯀꯥꯡꯕꯨ ꯑꯃ ꯂꯩꯔꯤꯅꯤꯗꯅ
ꯎꯝ
ꯀꯒꯦ ꯇꯥꯎꯁꯦ ꯂꯣꯏ
ꯑꯣ ꯐꯔꯦ ꯑꯗꯨꯗꯤ ꯂꯩꯔꯣ ꯑꯩꯁꯨ ꯑꯁꯤ ꯀꯧꯔꯦ ꯑꯝꯇ ꯆꯠꯂꯨꯈꯤꯒꯦ ꯎꯝ ꯊꯝꯃꯦ ꯊꯝꯃꯦ